ꯇꯥꯏꯀꯣ
ꯑꯥ ꯇꯥꯔꯦ ꯀꯩꯅꯣ ꯅꯪꯒꯤ ꯐꯣꯟꯗ ꯀꯩꯅꯣ ꯃꯈꯣꯟ ꯑꯃ ꯍꯦꯛ ꯊꯣꯛꯂꯤꯁꯦ ꯀꯩꯅꯣ
ꯍꯧꯖꯤꯛ ꯊꯣꯛꯏꯕꯣ
ꯏꯁꯩꯔ ꯀꯩꯅꯣꯝ ꯈꯤꯉꯛꯏꯁꯦ ꯀꯩꯅꯣꯕ
ꯍꯧꯖꯤꯛ ꯊꯣꯛꯏꯕꯣ
ꯐꯈ꯭ꯔꯦ ꯑꯃꯨꯛ ꯉꯁꯥꯏꯁꯨ ꯑꯅꯤꯔꯛ ꯑꯍꯨꯝꯂꯛꯅꯦ ꯈꯤꯛꯉꯛꯢꯁꯦ
ꯊꯣꯛꯄ
ꯊꯣꯛꯇꯦ ꯀꯩꯗꯧꯔꯤꯒꯦ
ꯎꯝ ꯀꯩꯅꯣꯝꯃ ꯌꯦꯡꯒꯦꯀꯣ ꯊꯣꯛꯄ
ꯇꯣ ꯑꯃꯨꯛꯈꯣꯡꯉꯦ ꯑꯥ ꯑꯁ ꯇꯥꯡꯉꯝꯗ꯭ꯔꯦꯍꯦ
ꯌꯥꯔꯦꯀꯣ
ꯀꯩꯅꯣ ꯅꯪꯒꯤꯗꯨꯕꯣ
ꯌꯥꯥ ꯄ ꯅꯇ꯭ꯔꯣ ꯍꯧꯖꯤꯛ
ꯌꯥꯔꯦ ꯑꯗꯨ ꯀꯩꯗꯧꯔꯤꯅꯣ ꯍꯥꯏꯕ
ꯏꯁꯩ ꯏꯁꯩ ꯊꯥꯔꯛꯄꯗꯣ ꯏꯁꯩꯒꯨꯝꯕ ꯊꯥꯕꯗꯣ ꯑꯗꯨꯗ ꯑꯗꯣꯝꯗ ꯌꯥꯎꯋꯤ ꯀꯃꯥꯢ ꯇꯧꯔꯤꯅꯣ ꯈꯪꯗꯦ
ꯀꯩ ꯏꯁꯩ ꯊꯥꯔꯤꯅꯣ ꯍꯥꯢꯁꯦ
ꯏꯁꯩꯩꯅꯦ ꯍꯧꯖꯤꯛꯒꯤꯗꯣ ꯃ꯭ꯌꯨꯖꯤꯛꯅꯦ ꯅꯠꯇ꯭ꯔꯣ ꯃ꯭ꯌꯨꯖꯤꯛ ꯃꯈꯣꯟ ꯅꯠꯇ꯭ꯔꯣ
ꯃꯣꯕꯥꯏꯜꯗ ꯊꯥꯏꯔ ꯑꯣ ꯑꯣ ꯅꯪ ꯋꯥꯔꯤ ꯁꯥ ꯁꯥꯅ ꯏꯁꯇꯦꯠꯇ ꯌꯦꯡꯉꯤꯔꯕ
ꯀꯩꯒꯤꯅꯣ
ꯅꯠꯇꯦ ꯌꯦꯡꯉꯤꯔꯥ ꯍꯥꯏꯕꯅꯦ
ꯊꯝꯕꯅꯦ
ꯑꯁ ꯑꯗꯨ ꯃꯈꯣꯟꯁꯦ ꯉꯁꯥꯏꯗꯩ ꯑꯅꯤꯔꯛ ꯑꯍꯨꯝꯂꯛ ꯑꯅꯤꯔꯛ ꯑꯍꯨꯝꯂꯛ ꯍꯟꯖꯟ ꯍꯟꯖꯤꯟ ꯊꯣꯛ ꯂꯩꯔꯦ ꯎ ꯑꯗꯨꯒꯤꯅꯦ ꯑꯩꯁꯨ ꯍꯥꯏꯍꯧꯗ꯭ꯔꯤꯕ
ꯑꯩꯅ ꯈꯜꯂꯤꯅ ꯅꯥꯀꯟꯗꯒꯤ ꯐꯣꯟꯗ ꯊꯥꯔꯛꯏꯔꯥ ꯍꯥꯏꯅ ꯈꯥꯜꯂꯤꯕ
ꯑꯣ ꯑꯩꯈꯣꯏꯒꯤ ꯐꯣꯟꯗꯒꯤꯅꯦ ꯅꯝꯕ ꯚꯤꯗꯤꯑꯣꯁꯦ ꯏꯁꯇꯦꯇꯁ ꯊꯝꯕ ꯑꯗꯨꯒꯨꯝꯕꯗ ꯅꯦꯠ ꯃꯌꯦꯛꯁꯦ ꯍꯦꯛꯇ ꯍꯟꯊꯕꯁꯦ ꯀꯃꯥꯏꯅ ꯇꯧꯕꯖꯥꯠꯅꯣ ꯁꯤ ꯈꯪꯗ꯭ꯔꯦ
ꯐꯦꯁꯕꯨꯛꯀꯨꯝꯕ ꯏꯟꯁꯇꯥꯒꯨꯝꯕꯗꯗꯤ ꯇꯧꯗꯦꯌꯦ ꯋꯥꯆꯞꯇꯗꯤ ꯇꯧꯋꯦ
ꯎꯝ ꯋꯥꯆꯞꯇ ꯃꯤꯌꯦꯛꯁꯦ ꯍꯦꯛꯇ ꯐꯠ ꯍꯟꯊꯈꯤꯅꯦꯕ
ꯎꯝ ꯍꯥꯏꯗꯤ ꯐꯦꯁꯕꯨꯛꯀꯤ ꯏꯁꯇꯣ
ꯏꯟꯁꯇꯥꯒ꯭ꯔꯥꯝꯗꯁꯨ
ꯍꯟꯊꯔꯒꯁꯨ ꯌꯥꯝ ꯇꯧꯗꯕꯅꯦ
ꯎꯝ ꯌꯥꯝ ꯇꯧꯕꯗꯤ ꯑꯣꯏꯗꯦꯕ ꯈꯔꯗꯤ ꯍꯟꯊꯩ
ꯑꯗꯣ ꯋꯥꯆꯦꯞꯇꯅ ꯍꯦꯟꯗ꯭ꯔꯣ
ꯍꯦꯜꯂꯤ
ꯋꯥꯆꯞꯇꯅꯤ ꯄꯨꯔꯥ ꯕ꯭ꯂꯔꯅꯦ ꯆꯠꯈꯤꯗꯣꯏꯁꯦ
ꯑꯗꯨꯃꯥꯏꯅ ꯇꯧꯋꯦ ꯍꯥꯏꯕꯗꯨꯅꯦ ꯑꯗꯣ ꯑꯩꯈꯣꯏꯅ ꯐꯣꯟꯁꯤꯅ ꯌꯥꯝ ꯇꯥꯡꯕ ꯑꯣꯏꯕ ꯅꯠꯇ꯭ꯔꯦꯗꯅꯀꯣ ꯑꯥꯢꯐꯣꯟꯒꯨꯝꯕ ꯀꯩꯒꯨꯝꯕꯁꯨ ꯑꯣꯏꯕ ꯉꯝꯗ꯭ꯔꯦꯅ ꯑꯗꯣ ꯑꯗꯣ ꯑꯩꯥꯏꯐꯣꯟꯇꯗꯤ ꯇꯧꯗꯦ ꯍꯥꯏꯒꯨꯝ ꯇꯧꯋꯦ ꯃꯣꯏ ꯃꯣꯏꯅ ꯍꯥꯏꯅꯕꯗ
ꯑꯩꯢ ꯐꯣꯟꯗꯨꯗꯤ ꯇꯧꯗꯦꯕ
ꯎꯝ ꯃꯣꯏꯅ ꯑꯗꯨꯃꯥꯏꯅ ꯍꯥꯏꯅꯩꯌꯦ ꯈꯪꯗꯦ ꯑꯩꯁꯨ ꯆꯥꯞ ꯆꯥꯕ
ꯈꯪꯗꯦ ꯑꯩꯁꯨ ꯑꯗꯣ ꯑꯩꯥꯏ ꯐꯣꯟꯁꯦ ꯇꯥꯍꯧꯔꯦ ꯀꯥꯏꯅ ꯃꯤ ꯑꯃꯅ ꯍꯦꯛꯇ ꯁꯤꯖꯤꯟꯅꯕ ꯌꯥꯗꯕ ꯃꯥꯜꯂꯦꯀꯣ
ꯈꯪꯗꯦꯗꯕꯣ ꯑꯗꯨꯒꯨꯝꯕꯁꯤꯡꯁꯦ ꯑꯩ ꯑꯥꯏꯐꯣꯟꯒꯤ ꯃꯇꯥꯡꯁꯦ ꯀꯌꯥ ꯈꯪꯗꯦ
ꯌꯥꯗꯦ ꯍꯥꯏꯌꯦ ꯍꯥꯏꯗꯤ ꯃꯥꯒꯤ ꯇꯣꯉꯥꯟꯅ ꯀꯩꯅꯣ ꯂꯩ ꯍꯥꯏꯌꯦꯕ
ꯀꯩ
ꯃꯥꯡꯍꯧꯔꯁꯦ ꯈꯪꯗꯦ ꯑ ꯍꯣꯏ ꯍꯣꯏ ꯍꯣꯏ ꯃꯥꯡꯍꯧꯔꯁꯨ ꯇꯥꯍꯧꯔꯁꯨ ꯃꯤ ꯑꯃꯅ ꯍꯦꯛꯇ ꯁꯤꯖꯤꯟꯅꯕ ꯌꯥꯗꯦ ꯍꯥꯏꯌꯦ
ꯐꯦꯁ ꯑꯥꯏꯗꯤꯒꯤ ꯋꯥꯔꯣ
ꯈꯪꯗꯦ ꯀꯩꯅꯣꯝ ꯍꯥꯏꯔꯤꯅꯦ ꯐꯣꯟꯗꯨꯗ ꯑꯇꯣꯞꯄ ꯁꯤꯝꯒ ꯍꯥꯞꯄꯒ ꯃꯤꯅꯒ ꯁꯤꯖꯤꯟꯅꯕ ꯌꯥꯕꯗꯣ ꯑꯣ
ꯑꯣ ꯂꯩꯔꯝꯒꯅꯤ ꯂꯩꯔꯝꯒꯅꯤ ꯃꯣꯏꯒꯤ ꯐꯤꯛꯆꯔ ꯑꯗꯨꯃꯥꯏꯅ ꯂꯩꯔꯝꯒꯅꯤ
ꯍꯣꯏ ꯑꯗꯨꯒꯨꯝꯕ ꯑꯝꯇ ꯌꯥꯗꯦ ꯍꯥꯏꯌꯦ ꯐꯣꯟ ꯑꯩꯢꯐꯣꯟꯁꯤ ꯀꯩ ꯑꯩꯈꯣꯏ ꯁꯤꯒꯤ ꯆꯨꯝꯅꯒꯤ ꯅꯣꯔꯃꯦꯜ ꯐꯣꯟꯁꯤꯗꯤ ꯂꯣꯏ ꯌꯥꯏꯗꯅ
ꯎꯝ
ꯑꯗꯣ ꯑꯥꯏꯐꯣꯟꯗꯗꯤ ꯑꯗꯨꯒꯤ ꯈꯨꯗꯣꯡꯆꯥꯕ ꯄꯤꯗꯦ ꯍꯥꯏꯌꯦ ꯑꯗꯨꯅꯅꯤ ꯀꯩꯅꯣ ꯇꯥꯡꯉꯤꯗꯣ ꯀꯥ ꯍꯥꯏꯌꯦ ꯃꯤꯅ
ꯈꯪꯗꯦ ꯑꯣꯏꯔꯝꯕꯁꯨ ꯌꯥꯏ ꯑꯩꯈꯣꯏ ꯄꯨꯝꯅꯃꯛ ꯈꯪꯗ꯭ꯔꯦ
ꯆꯨꯝ ꯖꯥꯔ ꯈꯪꯗꯦꯅꯦ ꯑꯗꯨꯝꯁꯨ
ꯑꯗꯣ ꯑꯩꯅ ꯍꯧꯖꯤꯛꯀꯥꯟꯗꯤ ꯑꯥꯏꯐꯣꯟꯁꯤꯁꯨꯅꯦ
ꯎꯝ
ꯀꯩꯅꯣꯅꯤꯗ ꯎꯝ ꯀꯩꯅꯣ ꯑꯣꯏꯅ ꯆꯠꯅꯔꯦ ꯐꯦꯁꯟ ꯍꯥꯏꯒꯗ꯭ꯔꯥ ꯐꯦꯁꯟ ꯁꯟꯁꯨ ꯑꯣꯏꯔꯦ ꯑꯗꯨꯒ ꯃꯁꯤꯁꯦ ꯑꯩꯈꯣꯏꯒꯤ ꯏꯖꯠ ꯑꯃ ꯍꯥꯏꯇꯥꯔꯦ ꯏꯖꯠ ꯑꯃ ꯑꯣꯏꯅ ꯂꯧꯅꯔꯦ ꯍꯥꯏꯇꯥꯔꯦ
ꯎꯝ ꯑꯥꯏ ꯐꯣꯟ ꯄꯥꯏꯈ꯭ꯔꯗꯤ ꯀꯥꯏꯅ
ꯑꯥꯏꯐꯣꯟ ꯄꯥꯏꯗ꯭ꯔꯗꯤ ꯑꯗꯨ ꯍꯥꯏꯗꯤ ꯃꯤ ꯃꯥꯡꯗ ꯎꯠꯄꯨ ꯄꯨꯊꯣꯛꯄ ꯉ ꯇꯥꯏ ꯑꯥꯏ ꯐꯣꯟ ꯑꯣꯏꯇꯥꯔꯒꯗꯤ ꯑꯦ ꯈꯤꯇꯪ ꯌꯥꯝ ꯍꯥꯏ ꯐꯥꯏ ꯅꯠꯇ꯭ꯔꯁꯨ ꯃꯇꯝꯒꯤ ꯃꯇꯝꯒꯤ ꯏꯔꯥꯡ ꯈꯪꯕ ꯑꯣꯏꯅ ꯐꯥꯎꯕꯗꯣ ꯑꯗꯨꯒ ꯅꯠꯇ꯭ꯔꯒꯅ ꯃꯇꯝꯒꯤ ꯏꯔꯥꯡ ꯈꯪꯗꯕꯗꯣꯏꯅꯣ ꯈꯪꯗꯕꯗꯧꯅ ꯍꯦꯛ ꯐꯥꯎꯕꯗꯣ ꯑꯗꯨꯃꯥꯏꯅ ꯍꯦꯛ ꯍꯦꯛ ꯇꯧꯕꯁꯨ ꯌꯥꯎꯋꯦ
ꯁꯦꯀꯦꯟ ꯍꯦꯟ ꯌꯨꯁ ꯐꯣꯟ ꯑꯌꯥꯝꯕ ꯁꯤꯖꯤꯟꯅꯩꯌꯦ ꯍꯧꯖꯤꯛꯀꯥꯟ ꯑꯉꯥꯡꯁꯤꯡꯁꯦ
ꯁꯤꯖꯤꯟꯅꯩꯌꯦ ꯑꯝ ꯑꯩꯈꯣꯏ ꯑꯉꯥꯡ ꯑꯩꯈꯣꯏ ꯑꯉꯥꯡꯗ ꯍꯪꯕꯀꯣ ꯃꯥꯒꯤ ꯑꯥꯏꯐꯣꯟꯗꯣ ꯄꯥꯏꯔꯥ ꯂꯥꯛꯄꯅꯤꯅ ꯑꯗꯨ ꯃꯥꯅ ꯑꯍꯟꯕ ꯂꯩꯒꯅꯣ ꯍꯥꯏ ꯀꯥꯟꯅꯗꯦꯅ ꯀꯥꯟꯅꯗꯦ ꯑꯍꯟꯕ ꯂꯩꯕ ꯕꯅ ꯍꯥꯏ ꯀꯌꯥꯝ ꯆꯨꯝꯕꯅꯣ ꯈꯣꯠꯄꯅꯣ ꯑꯩ ꯈꯪꯗꯦ ꯃꯗꯨ ꯃꯇꯥꯡꯁꯤꯃ
ꯎꯝ ꯆꯨꯝꯕ ꯆꯨꯝꯗꯕꯩꯗꯤ ꯈꯪꯗꯦ ꯑꯩꯈꯣꯏ ꯑꯉꯥꯡꯒꯩꯁꯨ ꯌꯨꯁ ꯐꯣꯟ ꯉꯥꯛꯇ ꯁꯤꯖꯟꯅꯩ ꯑꯩꯈꯣꯏ ꯑꯉꯥꯡꯅꯦ ꯎꯝ ꯑꯩꯅ ꯇꯨꯏꯁꯟ ꯇꯧꯔꯝꯕ ꯊꯥꯏꯅ ꯑꯩꯅ ꯒ꯭ꯔꯦꯖꯨꯋꯦꯁꯟ ꯇꯧꯔꯤꯉꯩꯗꯅꯦ ꯀ꯭ꯂꯥꯁ ꯋꯥꯟꯂ ꯇꯨꯔ ꯀꯥꯕ ꯑꯉꯥꯡ ꯈꯪꯉꯕ ꯑꯗꯣ ꯍꯧꯖꯤꯛ ꯆꯍꯤ ꯇꯔꯥ ꯍꯥꯔꯦꯅ ꯀ꯭ꯂꯥꯁ ꯇꯦꯟ ꯂꯣꯏ ꯊꯥꯔꯦꯗꯅ ꯍꯦꯜꯂꯦꯗꯅ ꯂꯚꯦꯟ ꯇꯨꯌꯦꯐ ꯀꯥꯔꯦꯗꯅ ꯑꯥꯏ ꯐꯣꯟ ꯑꯃꯃꯝ ꯂꯣꯏ ꯄꯥꯏꯈ꯭ꯔꯦ
ꯎꯝ ꯑꯗꯣ ꯑꯩꯈꯣꯏꯁꯤꯗ ꯑꯩꯈꯣꯏ ꯁꯤꯗꯁꯨ ꯌꯨꯁ ꯄꯥꯏꯌꯦ ꯑꯗꯣ ꯀꯃꯥꯏꯅ ꯇꯧꯕꯅꯣ ꯈꯪꯗꯦ ꯃꯣꯏꯁꯤꯡꯁꯦ
ꯑꯗꯣ ꯍꯥꯏꯔꯨꯔꯒ ꯌꯨꯁꯅꯦꯌꯦ ꯑꯗꯣ ꯀꯃꯥꯏ ꯄꯥꯏꯔꯤꯅꯣ ꯑꯩ ꯒ꯭ꯌꯥꯟ ꯇꯥꯗꯦ ꯑꯩꯈꯣꯏꯗꯤ ꯌꯨꯁ ꯑꯣꯏꯔꯁꯨ ꯄꯥꯏ ꯉꯝꯗꯦꯗꯅ
ꯎꯝ
ꯍꯥꯏꯗꯤ ꯑꯗꯨꯏ ꯀꯣꯛ ꯈꯜꯂꯨꯗꯦꯗꯅ ꯑꯗꯨꯏ ꯀꯣꯛꯇꯣ
ꯍꯧꯖꯤꯛ ꯑꯩ ꯐꯣꯟ ꯑꯃ ꯂꯩꯒꯦ ꯍꯥꯏꯇꯥꯥꯔꯒꯗꯤ ꯁꯦꯀꯦꯟ ꯍꯦꯟ ꯂꯩꯕꯒꯤ ꯋꯥꯈꯟꯗꯤ ꯀꯩꯁꯨ ꯂꯩꯇꯦ ꯇꯦ ꯑꯍꯟꯕ ꯑꯣꯏꯅ ꯍꯦꯛ ꯈꯜꯂꯤꯗꯅ ꯀꯣꯛꯁꯦ ꯑ ꯑꯗ ꯃꯣꯏꯅ ꯑꯃꯨꯛ ꯑꯥꯏꯐꯣꯟ ꯄꯥꯏꯗꯕ ꯃꯣꯏꯅꯅꯦ ꯁꯤꯅꯤꯅꯦ ꯈꯦꯠꯅꯔꯤꯁꯦ ꯑꯩꯈꯣꯏꯅ ꯄꯩꯁꯥ ꯂꯩꯔꯒ ꯄꯩꯁꯥ ꯂꯩꯔꯕꯅꯤꯅ ꯑꯣ ꯁꯤꯒ ꯆꯥꯟꯅꯕ ꯑꯍꯟꯕ ꯑꯃ ꯊꯤꯔꯛꯄ ꯄꯗ ꯑꯥꯏꯐꯣꯟꯗꯣ ꯍꯨꯟꯗꯣꯛꯑꯝꯕ ꯑꯥꯏꯐꯣꯟꯗꯨꯅ ꯑꯍꯟꯕꯗꯗꯤ ꯃꯌꯥꯝ ꯇꯥꯡꯈ꯭ꯔꯕꯅꯤꯅ ꯑꯩꯈꯣꯏꯅ ꯌꯧꯕ ꯉꯝꯃꯔꯣꯏꯅ ꯈꯟꯕꯒꯤ ꯑꯍꯟꯕ ꯑꯥꯏꯐꯣꯟ ꯅꯠꯇꯕ ꯑꯇꯣꯞꯄ ꯑꯃ ꯊꯤꯕ ꯁꯨꯃꯥꯏ ꯉꯥꯛꯇꯅꯤ ꯑꯩꯈꯣꯏꯒꯤ ꯆꯍꯤ ꯃꯇꯥꯡꯁꯤꯗ ꯆꯠꯅꯁꯤꯅ ꯃꯣꯏꯒꯤꯅ ꯑꯃꯨꯛ ꯑꯥꯏ ꯐꯣꯟ ꯂꯩꯗꯕ ꯌꯥꯗꯦꯅ ꯈꯟꯕ ꯍꯧꯕꯗꯒꯤ ꯍꯧꯅ ꯑꯗꯨꯗꯨꯅ ꯄꯩꯁꯥ ꯑꯔꯩꯕꯗꯨꯅ ꯑꯥꯏ ꯐꯣꯟꯗꯣ ꯑꯍꯣꯡꯕ ꯑꯣꯏꯔꯁꯨ ꯄꯥꯏꯒꯦꯅ ꯄꯥꯏꯕ ꯑꯗꯨꯅ ꯑꯩꯈꯣꯏ ꯁꯤꯗꯩꯁꯤꯗ ꯑꯉꯥꯡ ꯃꯣꯏ ꯂꯤꯁꯤꯡ ꯇꯔꯥꯇꯔꯦꯠꯇ ꯂꯩ ꯇꯔꯥꯇꯔꯦꯠ ꯆꯥꯝꯃꯉꯥꯗ ꯂꯩꯌꯦꯅ ꯑꯗꯨꯒꯨꯝꯕ ꯑꯥꯏꯐꯣꯉꯥꯛꯇꯅꯦ ꯄꯥꯏꯅꯩꯁꯦ ꯀꯨꯏꯅꯨꯡꯗ ꯂꯩ ꯀꯥꯏꯅ ꯑꯗꯨꯃꯥꯏꯅꯅꯦ ꯄꯥꯏꯅꯩꯁꯦ
ꯇꯜꯂꯤꯍꯦ ꯑꯗꯨꯗꯤ ꯑꯩ ꯄꯥꯏꯅꯤꯡꯗ꯭ꯔꯦ ꯆꯦꯠꯆꯦꯠ ꯂꯥꯎꯕ ꯂꯩꯖꯒꯦ
ꯆꯦꯠꯆꯦꯠ ꯂꯥꯎꯕ ꯍꯥꯏꯁꯦ ꯑꯍꯟꯕ ꯑꯗꯨꯝ ꯇꯥꯔꯅꯤꯗꯅ
ꯎꯝ ꯑꯗꯨꯅꯦ ꯑꯍꯟꯕꯗꯨꯅꯦ ꯍꯥꯏꯁꯦ ꯏ ꯑꯦꯝ ꯑꯥꯏ ꯇꯧꯔꯁꯨ ꯌꯥꯏ ꯀꯩꯁꯨ ꯀꯥꯏꯗꯦ ꯑꯩ ꯑꯗꯨꯃꯥꯏꯅ ꯇꯧꯖꯒꯦ
ꯑꯗꯣ ꯑꯍꯟꯕ ꯑꯣꯏꯇꯥꯔꯗꯤ ꯑꯃꯨꯛ ꯁꯕꯦꯟꯇꯤ ꯑꯩ ꯑꯩ ꯑꯩꯠꯇꯤ ꯑꯩꯠꯇꯤꯃꯨꯛꯀꯤ ꯑꯗꯨꯃꯥꯏꯅ ꯁꯚꯦꯟꯇꯤ ꯑꯩꯠꯇꯤ ꯑꯗꯨꯃꯥꯏ ꯑꯗꯨꯝ ꯂꯩꯔꯦꯕ
ꯑꯗꯣ ꯑꯩꯈꯣꯏꯒꯤ ꯄꯥꯏꯅꯔꯤ ꯐꯣꯟꯁꯦ ꯌꯣꯟꯊꯣꯛꯄꯒꯨꯝꯕꯗ ꯀꯌꯥꯃꯨꯛ ꯁꯤꯠꯀꯗꯒꯦ ꯁꯤꯕꯣ
ꯎꯝ ꯑꯗꯨ ꯑꯗꯨꯝ ꯃꯣꯏꯒꯤ ꯀꯩꯅꯣ ꯑꯩꯈꯣꯏꯒꯤ ꯑ ꯑꯩꯒꯤꯁꯦ
ꯍꯝ
ꯑꯩꯒꯤ ꯄꯥꯥꯏꯔꯤ ꯐꯣꯟꯁꯦ ꯑꯩꯅ ꯑꯃꯥꯖꯣꯟꯗ ꯑꯃꯥꯖꯣꯟ ꯑꯦꯛꯆꯦꯟꯁꯀꯤ ꯃꯣꯏꯒꯤ ꯑꯃ ꯌꯥꯎꯕꯅꯦꯕ ꯀꯣ ꯑꯗꯨꯗ ꯌꯦꯡꯉꯦꯕ ꯑꯗꯨꯗ ꯑꯩ ꯀꯟꯗꯤꯁꯟꯁꯤꯡꯁꯦ ꯁꯨꯝ ꯍꯥꯞꯄꯦ ꯑꯗꯨꯗ ꯑꯩꯒꯤ ꯐꯣꯟꯁꯦ ꯃꯃꯥꯏꯗ ꯑ ꯑꯩꯈꯣꯏꯒꯤ ꯏꯁꯀ꯭ꯔꯤꯟꯗ ꯗꯣꯠ ꯍꯥꯏꯒꯗ꯭ꯔꯥ ꯂꯥꯏꯟ ꯑꯗꯨꯃꯥꯏꯅ ꯑꯃꯅꯤ ꯂꯩꯌꯦꯕꯀꯣ ꯑꯗꯨꯗꯣ ꯑꯗꯨꯗꯣ ꯑꯩꯅ ꯂꯣꯏ ꯍꯥꯞꯄ ꯑꯥꯗ ꯂꯤꯁꯤꯡ ꯇꯔꯨꯛ ꯆꯥꯝꯃꯉꯥ ꯊꯣꯛꯂꯛꯑꯦꯕ ꯃꯣꯏꯅ ꯑꯩꯒꯤꯁꯦ ꯑꯗꯨꯃꯥꯏꯅ ꯅꯪꯒꯤꯁꯨ ꯇꯧꯕ ꯃꯇꯝꯗ ꯑꯗꯨꯝ ꯂꯨꯄꯥ ꯂꯤꯁꯤꯡ ꯇꯔꯥꯃꯨꯛ ꯑꯗꯨꯝ ꯊꯣꯛꯂꯛꯄꯁꯨ ꯌꯥꯏ ꯈꯪꯗꯦ ꯑꯗꯨ ꯌꯦꯡꯉꯀꯥꯟꯗ ꯈꯪꯅꯤ
ꯑꯣ ꯐꯣꯟꯁꯦ ꯍꯥꯞꯆꯟꯕꯗ ꯐꯣꯟꯒꯤ ꯀꯟꯗꯤꯁꯟꯁꯦ ꯍꯥꯞꯄꯀꯥꯟꯗ
ꯎꯝ ꯎꯝ ꯀꯟꯗꯤꯁꯟꯗꯣ ꯍꯥꯞꯄꯀꯥꯟꯗ ꯑꯗꯣ ꯅꯪꯒꯤ ꯐꯣꯟꯗꯨꯕꯨ ꯀꯩ ꯃꯃꯤꯡ ꯀꯧꯒꯦꯕ
ꯔꯦꯜꯃꯤ ꯇꯦꯟ ꯄ꯭ꯂꯁ
ꯎꯝ ꯈꯪꯗꯦ ꯑꯗꯨ ꯍꯥꯞꯄꯀꯥꯟꯗ ꯑꯗꯨꯝ ꯈꯪꯅꯤ
ꯄ꯭ꯔꯥꯏꯇꯣ ꯑꯩꯅ ꯍꯧꯖꯤꯛ ꯄꯥꯏꯔꯤꯕ ꯐꯣꯟꯁꯤꯁꯨ ꯑꯗꯨꯃꯥꯏꯅ ꯑꯩꯒꯤ ꯍꯥꯟꯅ ꯄꯥꯏꯔꯝꯕꯗꯨꯅ ꯔꯦꯠꯃꯤ ꯅꯣꯠ ꯐꯥꯏꯚ ꯄ꯭ꯔꯣ ꯍꯥꯏꯕꯅꯦꯕꯀꯣ
ꯎꯝ
ꯅꯍꯥꯟꯋꯥꯏ ꯑꯩꯅ ꯄꯥꯏꯔꯝꯕꯁꯦ ꯑꯗꯨꯒꯤ ꯔꯦꯠꯃꯤ ꯅꯣꯠ ꯐꯥꯏꯚ ꯄ꯭ꯔꯣꯗꯣ ꯎꯝ ꯀꯩꯅꯣ ꯇꯧ ꯀꯩꯅꯣ ꯑꯗꯨꯃꯥꯏꯅ ꯍꯥꯞꯆꯤꯜꯂꯒ ꯑꯩꯅ ꯀꯌꯥꯝ ꯆꯤꯡꯒꯦꯁꯦ ꯌꯦꯡꯉꯦꯕꯀꯣ ꯌꯦꯡꯕ ꯃꯇꯝꯗ ꯑꯩꯒꯤꯗꯣ ꯥꯑꯥ ꯂꯨꯄꯥ ꯂꯤꯁꯤꯡ ꯑꯗꯨꯒꯤ ꯃꯇꯝꯗ ꯃꯔꯤ ꯆꯥꯝꯃꯉꯥꯔ ꯀꯩꯅꯣꯝꯃ ꯆꯤꯡꯉꯦꯕ ꯑꯗꯨꯗꯨꯅ ꯃꯔꯤ ꯆꯥꯝꯃꯉꯥꯔꯥ ꯇꯔꯨꯛ ꯆꯥꯝꯃꯉꯥꯔꯥ ꯑꯩ ꯀꯥꯎꯔꯦ ꯑꯗꯨꯃꯥꯏꯅ ꯇꯧ ꯑꯗꯒꯤꯗꯤ ꯑꯃꯨꯛ ꯀꯩꯅꯣꯒꯤ ꯗꯤꯋꯥꯂꯤꯒꯤꯔ ꯀꯩꯅꯣꯝꯁꯨ ꯑꯣꯐꯔ ꯑꯃ ꯊꯥꯕ ꯑꯣꯏꯕꯀꯣ ꯑꯥꯒꯁ ꯁꯦꯞꯇꯦꯝꯕꯔ ꯁ꯭ꯋꯥꯏꯗꯅꯦꯕꯀꯣ ꯑꯣꯛꯇꯣꯕꯔ ꯑꯥꯒꯁ ꯁꯦꯞꯇꯦꯝꯕꯔ ꯁ꯭ꯋꯥꯏꯗ ꯑꯣꯏꯔ ꯃꯥꯜꯂꯦ ꯑꯗꯨꯃꯥꯏꯅ ꯑꯣꯐꯔꯁꯨ ꯊꯥꯕ ꯑꯗꯒꯤꯗꯤ ꯑꯝ ꯑꯗꯨꯒꯤꯁꯨ ꯑꯦꯛꯆꯦꯟꯁꯁꯨ ꯌꯥꯔꯕ ꯑꯗꯨꯗꯨꯅ ꯂꯨꯄꯥ ꯂꯤꯁꯤꯡ ꯇꯔꯨꯛ ꯇꯔꯦꯠ ꯃꯨꯛꯁꯨ ꯇꯣꯡꯍꯧꯋꯦꯕ ꯑꯗꯨꯅ ꯁꯤꯒꯤ ꯐꯣꯟꯁꯦ ꯂꯤꯁꯤꯡ ꯇꯔꯥꯒ ꯇꯔꯦꯠ ꯆꯥꯝꯃꯉꯥ ꯇꯔꯅꯤꯄꯥꯟ ꯆꯥꯝꯃꯉꯥꯔꯒ ꯀꯩꯅꯣꯝ ꯄꯤꯕꯅꯦ ꯑꯗꯨꯗꯣ ꯂꯨꯄꯥ ꯂꯤꯁꯤꯡ ꯇꯔꯥꯃꯥꯊꯣꯏꯗ ꯂꯧꯍꯧꯕꯅꯦꯕ ꯑꯩꯁꯦ ꯑꯗꯨꯃꯥꯏꯅ ꯇꯧꯔꯒ ꯑꯦꯛꯆꯦꯟꯁꯇꯨꯒ ꯑꯗꯨꯒꯤ ꯐꯣꯟꯗꯨꯗꯤ ꯀꯔꯤꯝ ꯇꯧꯒꯤꯗ꯭ꯔꯤꯕ ꯄꯨꯔꯥ ꯀꯟꯗꯤꯁꯟ ꯄꯨꯔꯥ ꯐꯔꯤꯕ ꯐꯣꯟ ꯑꯣꯏꯗꯣꯏꯅꯦꯕ ꯑꯗꯣ ꯑꯩꯅ ꯑꯍꯦꯟꯕ ꯄꯥꯝꯕꯁꯨ ꯑꯣꯏꯕ ꯑꯗꯨꯒ ꯑꯅꯧꯕ ꯄꯥꯝꯕꯒꯤ ꯑꯦꯛꯆꯦꯟꯖ ꯇꯧꯅꯤꯡꯕꯗꯨꯒꯤ ꯇꯧꯕ ꯊꯣꯛꯄꯅꯦꯕ ꯑꯩꯅ ꯑꯗꯨꯃꯥꯏꯅ ꯇꯧꯕ ꯀꯥꯟꯗ ꯑꯗꯨꯃꯥꯏꯅ ꯇꯧꯈꯤꯌꯦ ꯑꯗꯣ ꯅꯪꯒꯤꯗꯨꯁꯨ ꯍꯧꯖꯤꯛ ꯔꯤꯌꯦꯜꯃꯤ ꯀꯩꯅꯦꯕ ꯅꯪꯒꯤꯗꯣ
ꯇꯦꯟ ꯄ꯭ꯂꯁ
ꯔꯤꯌꯦꯜꯃꯤ ꯇꯦꯟ ꯄ꯭ꯂꯁ ꯍꯥꯏꯕ ꯅꯠꯇ꯭ꯔꯣ ꯑꯗꯨꯗꯣ ꯍꯧꯖꯤꯛ ꯑꯩꯈꯣꯏꯅ ꯍꯥꯞꯆꯤꯜꯂꯒ ꯌꯦꯡꯕ ꯃꯇꯝꯗ ꯑꯗꯨꯝ ꯊꯣꯛꯂꯛꯀꯅꯤꯕ ꯇꯦꯟ ꯄ꯭ꯂꯁꯔꯣ ꯇꯦꯟ ꯄ꯭ꯔꯣ ꯄ꯭ꯂꯁꯔꯣ ꯅꯣꯏꯁꯦ ꯔꯤꯌꯦꯜꯃꯤ ꯇꯦꯟ ꯔꯤꯌꯦꯜꯃꯤ ꯇꯦꯟ ꯄ꯭ꯂꯁ ꯀꯥꯏꯗꯤ ꯂꯩꯇꯕ ꯃꯥꯜꯂꯦ ꯔꯤꯌꯦꯜꯃꯤ ꯇꯦꯟ ꯄ꯭ꯔꯣ ꯄ꯭ꯂꯁꯅꯂꯩ ꯃꯥꯜꯂꯦ
ꯍꯣꯏ ꯍꯣꯏ ꯍꯣꯏ
ꯇꯦꯟ ꯄ꯭ꯔꯣ ꯄ꯭ꯂꯁ ꯐꯥꯏꯚ ꯖꯤ ꯍꯥꯏꯕ ꯑꯃꯒ ꯇꯦꯟ ꯄ꯭ꯔꯣ ꯍꯟꯗꯛ ꯍꯥꯏꯕ ꯑꯃꯒ ꯄ꯭ꯂꯁ ꯌꯥꯎꯕ꯭ꯔꯣ ꯌꯥꯎꯗꯕ꯭ꯔꯣ ꯅꯪꯒꯤꯗꯨꯕꯣ
ꯄ꯭ꯂꯁ
ꯑꯥ ꯇꯦꯟ ꯄ꯭ꯔꯣ ꯄ꯭ꯂꯁ ꯑꯣꯏꯕꯔꯣ ꯅꯠꯇ꯭ꯔꯒ ꯇꯦꯟ ꯄ꯭ꯔꯣ ꯈꯛꯇꯔ
ꯇꯦꯟ ꯄ꯭ꯔꯣ ꯄ꯭ꯂꯁꯂ ꯑꯩ ꯀꯥꯎꯔꯦ
ꯎꯝ ꯑꯗꯨ ꯅꯪꯒꯤꯗꯨꯕꯨ ꯁꯤꯛꯁ ꯖꯤ ꯕꯤ ꯑꯣꯏꯕ ꯁꯤꯛꯁ ꯖꯤ ꯕꯤ ꯋꯥꯟ ꯇ꯭ꯋꯦꯟꯇꯤ ꯑꯩꯠ ꯖꯤꯕꯤ ꯑꯣꯏꯕꯗꯨꯔꯥ ꯅꯠꯇ꯭ꯔ ꯑꯥꯏꯠ ꯋꯥꯟ ꯇ꯭ꯋꯦꯟꯇꯤ ꯑꯩꯠ ꯑꯣꯏꯕ꯭ꯔꯥ ꯔꯥꯝꯗꯣ ꯁꯤꯛꯁ ꯀꯩꯕ ꯁꯤꯛꯁ ꯖꯤ ꯕꯤ ꯔꯥꯝ ꯑꯩꯠ ꯖꯤ ꯕꯤ ꯔꯥꯝ ꯀꯥꯢ ꯂꯩꯕꯗꯣ
ꯑꯥ
ꯑꯗꯨ ꯁꯤꯛꯁ ꯑꯣꯏꯈꯤꯕ꯭ꯔꯥ ꯑꯥꯏꯠ ꯑꯣꯏꯈꯤꯕ꯭ꯔꯥ ꯍꯥꯏꯕ
ꯑꯗꯨꯗꯤ ꯈꯪꯗꯤꯌꯦ
ꯑꯗꯨꯒ ꯏꯁꯇꯣꯔꯦꯖꯇꯤ ꯋꯥꯟ ꯇ꯭ꯋꯦꯟꯇꯤ ꯑꯩꯠ ꯑꯣꯏꯔꯝꯃꯅꯤꯅꯦ
ꯑꯗꯨꯒ ꯑꯩ ꯆꯞ ꯆꯥꯅ ꯈꯪꯗꯦ
ꯂꯨꯄꯥ ꯂꯤꯁꯤꯡ ꯇꯔꯥꯒ ꯅꯤꯊꯣꯏ ꯆꯅꯤꯌꯥꯡꯈꯩꯃꯨꯛ ꯂꯩ
ꯍꯨꯝ
ꯍꯣꯡꯉꯁꯦ ꯍꯥꯏꯔꯒꯗꯤ ꯂꯤꯁꯤꯡ ꯇꯔꯥꯅꯤꯊꯣꯏ ꯆꯅꯤꯌꯥꯡꯈꯩꯃꯨꯛ ꯆꯤꯡꯅꯤ ꯍꯥꯏꯕ ꯑꯗꯨ ꯐꯔꯦ ꯑꯩꯁꯦ ꯑꯃꯨꯛ ꯉꯍꯥꯛ ꯂꯩꯔ ꯇꯧꯔꯛꯀꯦ
ꯍꯣꯏ ꯍꯣꯏ ꯍꯣꯏ
ꯎꯝ ꯎꯝ ꯊꯝꯃꯦ ꯊꯝꯃꯦ